ꯇꯥꯔꯕꯣ
ꯂꯣ ꯍꯜꯂꯣ
ꯇꯥꯕ꯭ꯔꯣ ꯇꯥꯔꯕꯣ
ꯍꯧꯖꯤꯛꯇꯤ ꯌꯥꯏꯅꯦ ꯅꯪꯒꯤꯁꯦ
ꯌꯥꯔꯦꯕꯥ
ꯉꯁꯥꯏꯗꯤ ꯌꯥꯗꯕ ꯅꯠꯇ꯭ꯔꯣ ꯅꯪꯒꯤꯗꯣ
ꯉꯁꯥꯏꯗꯣ ꯁꯣꯏꯔꯦ ꯑꯩ ꯀꯦꯅꯣ ꯐꯪꯈ꯭ꯔꯦꯕ ꯑꯩ ꯀꯦꯅꯣ ꯆꯠꯈ꯭ꯔꯦꯕ ꯔꯤ ꯔꯤꯖꯦꯛ ꯑꯣꯏꯅ ꯆꯠꯈ꯭ꯔꯦ ꯑꯗꯨꯏꯅꯦ ꯍꯧꯖꯤꯛꯅ ꯌꯥꯔꯦ ꯑꯃꯗꯣ ꯐ꯭ꯔꯤꯗ ꯆꯠꯈ꯭ꯔꯦ
ꯑꯩꯁ
ꯉꯁꯥꯏ ꯍꯥꯏꯒꯦ ꯇꯧꯔꯒ ꯇꯨꯠ ꯂꯧꯔꯒ ꯃꯨꯠꯈꯤꯕ ꯋꯥꯅꯤꯗ ꯂꯣꯏꯁꯤꯟꯗꯕꯤ ꯍꯥꯏꯒꯦ ꯉꯥ ꯋꯥ ꯉꯥꯡꯉꯤ ꯇꯣꯛꯑꯦ ꯊꯠ ꯂꯧꯅ ꯃꯨꯊꯠꯈꯤꯕ ꯋꯥꯅꯤ ꯍ ꯍ ꯃꯊꯟꯇ
ꯅꯦꯠꯋꯥꯔꯛ ꯅꯨꯡꯉꯥꯏꯇꯕꯒꯤꯀꯣ
ꯅꯦꯠꯋꯥꯔꯛ ꯑꯣꯏꯕ ꯖꯥꯠꯂ ꯈꯪꯗꯦ ꯃꯁꯥꯒꯤ ꯀꯩꯅꯣꯕꯨꯗꯤ ꯍꯥ ꯄꯟꯗꯤ ꯄꯜꯂꯔꯣꯢꯒꯦꯗ ꯌꯧꯗꯤ ꯌꯧꯔꯕꯅꯦꯕ ꯑꯗꯨꯗ ꯑꯩꯅ ꯑꯗꯨꯝ ꯌꯦꯡꯕꯗ
ꯎꯝ
ꯅꯪ ꯅꯪꯕꯨ ꯄꯨꯡ ꯀꯌꯥꯗ ꯆꯠꯀꯗꯣꯏꯅꯣ ꯒꯥꯔꯗꯦꯟ ꯆꯠꯀꯅꯤ ꯍꯥꯏꯗꯣ ꯈꯔ ꯋꯥꯂꯦꯕ
ꯑꯩ ꯈꯪꯗꯦ ꯁꯤ ꯊꯝꯃꯒ ꯑꯗꯨꯝ ꯆꯠꯂꯅꯤ
ꯑꯣꯀꯦ ꯑꯣꯀꯦ ꯑꯣꯀꯦ
ꯊꯕꯛꯇꯤ ꯂꯩꯍꯧꯕꯅꯦꯕ ꯌꯨꯝꯗꯁꯨ
ꯑꯥꯎ ꯍꯧꯖꯤꯛ ꯂꯩꯔꯤꯁꯦ ꯌꯨꯝꯗ ꯅꯠꯇ꯭ꯔꯣ
ꯎꯝ ꯁꯤꯅ ꯑꯩꯈꯣꯏ ꯌꯨꯝꯗ ꯍꯣꯔꯦꯟ ꯆꯠꯀꯗꯕꯁꯤꯅ ꯏꯕꯣꯛꯈꯣꯏ ꯌꯨꯝꯗ
ꯑꯠꯆꯥ ꯆꯥ ꯆꯥ
ꯑꯩ ꯂꯩꯕꯗꯤ ꯏꯕꯣꯛꯈꯣꯏ ꯌꯨꯝꯗ ꯂꯩꯌꯦꯕ
ꯑꯣ ꯀꯩꯅꯣ ꯕꯣꯕꯣꯛ ꯈꯣꯏꯗꯤ ꯍꯧꯖꯤꯛꯀꯤ ꯍꯩ ꯀꯩꯗꯧꯔꯤꯅꯣ
ꯀꯩ
ꯑꯗꯨꯅ ꯍꯦꯟꯅ ꯅꯨꯡꯉꯥꯏꯕ꯭ꯔꯕ
ꯏꯕꯣꯛꯀ ꯇꯨꯝꯕꯅꯦ ꯑꯩꯗꯤ
ꯑꯆꯥꯆꯥ ꯏꯕꯣꯛ ꯍꯥꯢꯁꯤꯕꯨ ꯃꯃꯥ ꯁ ꯃꯃꯥ ꯁꯥꯏꯠ ꯃꯃꯥ ꯁꯥꯏꯠꯇꯒꯤꯔꯣ ꯕꯕꯥ ꯁꯥꯏꯠꯇꯒꯤꯔꯣ
ꯏꯃꯥ ꯁꯥꯏꯠꯇꯒꯤ
ꯃꯥ ꯁꯥꯏꯠꯇꯒꯤ ꯑꯦ ꯑꯗꯨꯗꯤ ꯃꯃꯥ ꯕꯕꯥ ꯈꯨꯟ ꯆꯞ ꯃꯥꯟꯅꯩꯅꯦ ꯑꯗꯨꯗꯤ
ꯎꯝ
ꯑꯩ ꯑꯌꯨ ꯍꯨꯖꯤꯛ ꯅꯤꯡꯁꯤꯡ ꯑꯩ ꯍꯨꯖꯤꯛ ꯅꯤꯡꯁꯤꯡꯂꯛꯑꯦꯅꯦ ꯅꯍꯥꯟꯔꯥ ꯅꯪꯅ ꯃꯦꯁꯦꯖ ꯊꯥꯔꯛꯄꯗꯣ ꯃꯤꯡ ꯆꯞ ꯃꯥꯟꯅꯩ ꯇꯧꯕ ꯅꯠꯇ꯭ꯔꯣ ꯍꯥꯍꯥꯍꯥ ꯑꯩ ꯍꯨꯖꯤꯛꯇꯤ ꯅꯤꯡꯁꯤꯡꯉꯛꯄ ꯋꯥꯅꯤꯗ ꯍꯥꯢꯐꯦꯠ ꯃꯦꯁꯦꯁ ꯇ ꯌꯦꯡꯉꯒ ꯃꯤꯡ ꯃꯥꯟꯅꯔꯝꯃꯦ ꯇꯧꯔꯒ ꯑꯁ ꯇꯧꯔꯒ ꯅꯪ ꯑꯩ ꯃꯤꯡ ꯍꯥꯏꯔꯝꯃꯒ ꯏꯁ ꯀ ꯇꯧꯔꯛꯑ
ꯌꯥꯝ ꯃꯥꯟꯅꯕꯗꯣ ꯅꯪ ꯃꯤꯡ ꯍꯥꯏꯔꯕꯩ ꯑꯩꯗꯤ ꯍꯪꯕꯅꯤꯅꯦ ꯅꯪꯒꯤ ꯃꯤꯡꯗꯣ ꯎꯕꯩ
ꯑꯆꯥꯆꯥ
ꯅꯪꯒꯤ ꯗꯤꯄꯤꯗꯨꯁꯨ ꯆꯞ ꯃꯥꯟꯅꯕꯀꯣ
ꯃꯅꯤꯡꯗꯔꯣ
ꯍꯣꯏ ꯅꯪ ꯗꯤꯄꯤꯗꯨꯁꯨ ꯑꯗꯨꯝ ꯃꯥꯟꯅꯔꯞ ꯇꯧꯕ ꯑꯃꯒ
ꯑꯆꯥꯆꯥ ꯍꯨꯖꯤꯛꯐꯥꯎ ꯅꯝꯕꯔ ꯊꯝꯅꯔꯤꯕ ꯀꯃꯥꯏ ꯇꯧꯔꯤꯅꯣ
ꯊꯝꯗꯦꯗ ꯄꯥꯎ ꯐꯥꯎꯈꯤꯗꯕ ꯀꯨꯏꯔꯦꯗ
ꯗꯤꯄꯤ ꯃꯥꯟꯅꯩ ꯍꯥꯏꯗꯨꯗ
ꯃꯥꯒꯤ ꯑꯥ ꯑꯦꯐꯕꯤꯒꯤ ꯄ꯭ꯔꯣꯐꯥꯏꯜ ꯄꯣꯇꯣꯗꯣ
ꯑꯧ
ꯑꯗꯣ ꯈꯔ ꯃꯥꯟꯅꯕ ꯑꯗꯨꯒꯤ
ꯍꯦ ꯑꯦꯐ ꯕꯤꯒꯤ ꯄ꯭ꯔꯣꯐꯥꯏꯜꯗꯤ ꯈꯔ ꯌꯦꯡꯍꯧꯋꯤꯅꯦ ꯍꯦ ꯍꯦ ꯍꯦ ꯐꯥꯒꯤ ꯇꯧꯕꯅꯦ ꯐꯥꯒꯤ ꯇꯧꯕꯅꯦꯗ ꯑꯍꯦ ꯍꯦ ꯐꯥꯒꯤ ꯇꯧꯕꯅꯦꯗꯥ ꯅꯣꯏ ꯀ꯭ꯂꯥꯁꯃꯦꯠ ꯑꯣꯏꯔꯝꯕ꯭ꯔꯣ ꯀꯦꯅꯣ ꯅꯣꯏꯗꯒꯤ ꯑꯍꯟ ꯔꯣ
ꯑꯩꯉꯣꯟꯗꯒꯤ ꯁꯤꯅꯤꯌꯔ ꯑꯣꯏꯕꯅꯤ
ꯑꯣ ꯑꯆꯥ ꯆꯥ ꯆꯥ ꯁ꯭ꯀꯨꯜꯗꯤ ꯃꯥꯟꯅꯔꯝꯕ
ꯎꯝ ꯃꯥꯟꯅꯔꯝꯃꯤ ꯁ꯭ꯀꯨꯜꯁꯨ
ꯍꯥꯏ ꯁ꯭ꯀꯨꯜꯗꯔꯣ
ꯍꯣꯏ
ꯑꯥꯎ ꯀ꯭ꯂꯥꯁ ꯇꯨꯋꯦꯠ ꯍꯥꯏ ꯁ꯭ꯀꯨꯜ ꯗꯤ ꯀꯔꯝꯕ ꯁ꯭ꯀꯨꯜꯗ ꯀꯥꯔꯝ ꯒꯦ ꯅꯣꯏꯔꯣꯝꯗꯔꯣ
ꯎꯝ ꯑꯈꯣꯏꯔꯣꯝꯗꯅꯦ
ꯑꯆꯥ ꯆꯥ ꯆꯥ
ꯑꯈꯣꯏꯔꯣꯝꯗ ꯑꯗꯨꯝ ꯅꯥꯛꯑꯦ ꯈꯣꯡꯗꯒꯤ ꯈ꯭ꯔꯥ ꯆꯠꯂꯗꯤ ꯑꯗꯨꯝ ꯌꯥꯏ
ꯑꯧ ꯗꯤ ꯑꯌꯥꯝꯕ ꯅꯪꯗꯤ ꯌꯨꯝꯗ ꯑꯗꯨꯝ ꯂꯩꯌꯦꯅꯦ ꯀꯣꯂꯦꯖꯇꯁꯨ ꯌꯨꯝꯗꯒꯤ ꯂꯥꯛꯑꯦ ꯍꯥꯏꯌꯦꯌꯦ
ꯎꯝ ꯌꯨꯝꯗꯒꯤ ꯑꯗꯨꯝ ꯂꯩꯔꯕꯅꯤ ꯑꯩꯗꯤ
ꯌꯨꯝ ꯊꯥꯗꯣꯛꯅꯤꯡꯗ꯭ꯔꯕ ꯃꯥꯜꯂꯦꯗꯥ
ꯌꯨꯝꯒꯤ ꯊꯕꯛꯁꯨ ꯇꯧꯕꯤꯔꯦ ꯑꯗꯨꯒ ꯏꯕꯣꯛ ꯑꯩꯗꯤ ꯏꯕꯣꯛ ꯈꯣꯏꯌꯨꯝꯗ ꯂꯩꯌꯦꯕ ꯁꯤ ꯏꯕꯣꯛꯈꯣꯏꯒꯤꯁꯨ ꯃꯇꯦꯡ ꯄꯥꯡꯔꯦꯕ ꯏꯕꯣꯛꯁꯨ ꯁꯣꯟ ꯈ꯭ꯔꯕꯅꯤꯅꯥ ꯑꯗꯨ ꯆꯥꯛ ꯏꯟꯖꯥꯡ ꯊꯣꯡ
ꯃꯤ ꯂꯩꯇꯕꯒꯨꯝ ꯇꯧꯋꯦꯀꯣ
ꯂꯩꯌꯦ ꯑꯈꯣꯏ ꯑꯪꯀꯜꯗꯣ ꯅꯨꯄꯤ ꯊꯤꯔꯦꯕ ꯃꯥ ꯃꯆꯥ ꯑꯍꯨꯝ ꯂꯩꯌꯦꯕꯥ ꯑꯗꯣ ꯃꯥꯒꯤ ꯅꯨꯄꯤꯗꯣ ꯏꯝꯐꯥꯜꯗ ꯂꯩꯕ ꯑꯉꯥꯡ ꯁꯤꯡ ꯂꯩꯔꯤꯛ ꯇꯝꯕꯒꯤ ꯑꯗꯨꯏ ꯑꯈꯣꯏ ꯑꯪꯀꯜꯗꯨꯁꯨ ꯈꯨꯟꯒꯤ ꯆꯤꯌꯔꯃꯦꯟ ꯑꯣꯏꯕꯅꯤꯅꯀꯣ
ꯑꯣ ꯆꯥ
ꯑꯗꯨꯝ ꯀ꯭ꯔꯤ ꯍꯥꯏꯕ꯭ꯔꯥ ꯊꯕꯛ ꯆꯤꯟꯕꯗꯣ
ꯎꯝ
ꯑꯗꯨꯒꯤꯅꯤꯗꯥ ꯑꯩꯅꯥ ꯏꯕꯣꯛꯁꯨ ꯁꯣꯟꯈ꯭ꯔꯕꯅꯤꯅꯥ ꯑꯗꯨꯝ ꯆꯥꯛ ꯑꯦꯟꯖꯥꯡ ꯊꯣꯡꯕꯤꯕꯥ ꯌꯨꯝꯒꯤ ꯊꯕꯛ ꯏꯪꯈꯥꯡ ꯇꯧꯕꯤꯕꯥ ꯑꯗꯨꯝ ꯂꯩꯕꯥ ꯃꯇꯦꯡ ꯄꯥꯡꯔꯒꯥ
ꯍꯣꯏ ꯌꯥꯝ ꯐꯩꯌꯦ ꯅꯣꯢ ꯑꯪꯀꯜꯗꯤ ꯅꯣꯏ ꯃꯃꯥꯒꯤ ꯃꯅꯥꯎ ꯅꯨꯨꯄꯥ ꯑꯣꯏꯕ꯭ꯔꯥ ꯃꯌꯥꯝꯕ ꯑꯣꯏꯕ꯭ꯔꯣ
ꯏꯃꯥꯒꯤ ꯃꯅꯥꯎ ꯅꯨꯄꯥ
ꯑ ꯑꯆꯥ ꯃꯥ ꯃꯥꯅ ꯆꯤꯌꯔꯃꯦꯟ ꯑꯣꯏꯕ
ꯎꯝ
ꯑꯥ ꯌꯥꯝ ꯅꯨꯡꯉꯥꯏꯒꯗꯕ ꯃꯥꯜꯂꯦꯅꯦ ꯍꯨꯝ ꯍꯨꯝ ꯅꯪꯅ ꯋꯥꯔꯤ ꯂꯤꯕꯖꯦ ꯅꯪꯅ ꯋꯥꯔꯤ ꯂꯤꯕꯖꯦ ꯌꯥꯝ ꯅꯨꯡꯉꯥꯏꯌꯦ ꯗꯨ ꯃꯥꯜꯂꯦ ꯐꯦꯃꯤꯂꯤ ꯍꯥꯢꯕꯖꯦ
ꯑꯍꯦ ꯍꯦ ꯄꯨꯟꯁꯤꯒꯤꯗꯤ ꯈꯪꯗ꯭ꯔꯤ ꯊꯕꯛꯁꯦ
ꯅꯨꯄꯥ ꯑꯃꯒ ꯅꯨꯄꯤ ꯑꯃꯒ ꯑꯣꯏꯕ ꯃꯥꯜꯂꯦꯀꯣ
ꯅꯥꯍꯟ ꯏꯕꯣꯛꯈꯣꯏ ꯏꯃꯨꯡꯁꯤꯔꯣ
ꯅꯠꯇꯦ ꯅꯪ ꯕꯕꯥ ꯍꯣꯏ ꯅꯣꯏ ꯃꯃꯥꯒꯤ ꯐꯦꯃꯤꯂꯤ ꯂꯥꯏꯟꯗꯣ ꯍꯥꯏꯕ ꯃꯤ ꯀꯌꯥ ꯑꯣꯏꯒꯦꯕ ꯅꯪ ꯅꯪ ꯃꯝ ꯃꯥꯃꯥꯒꯤ ꯐꯦꯃꯤꯂꯤ ꯂꯥꯏꯟꯗꯣ ꯅꯪꯒꯤ ꯑꯪꯀꯜꯒꯥ ꯅꯪꯒꯤ ꯃꯥꯃꯥꯒ ꯃꯤ ꯀꯌꯥ ꯑꯣꯏ
ꯎꯝ ꯑꯣ ꯑꯣ ꯑꯣ ꯎꯝ ꯏꯃꯥꯒꯤ ꯃꯕꯨꯡ ꯑꯃ ꯂꯩꯌꯦ ꯑꯗꯨꯒ ꯍꯧꯖꯤꯛ ꯃꯅꯥꯎꯅꯨ ꯄꯥꯁꯤꯅ ꯑꯪꯀꯜ ꯑꯣꯏꯅꯤꯕ ꯑꯗꯨꯒ ꯃꯅꯥꯎꯅꯨ ꯄꯤ ꯑꯃꯁꯨ ꯂꯩꯌꯦ ꯃꯆꯦ ꯑꯅꯤ ꯂꯩꯌꯦ ꯃꯤ ꯃꯔꯤ ꯃꯉꯥ ꯇꯔꯨꯛ ꯇ꯭ꯔꯨꯨꯛ ꯑꯣꯏꯔꯅꯤ ꯃꯆꯤꯟ ꯃꯅꯥꯎ
ꯂꯣꯢ ꯌꯨꯝ ꯄꯥꯟꯅꯔꯕꯣ ꯂꯣꯢ ꯌꯨꯝ ꯄꯥꯟꯅꯔꯃꯅꯤꯗ ꯑꯩꯅ ꯍꯪꯉꯤꯕ ꯀꯣꯏꯁꯟꯁꯤꯅ ꯑꯃꯨꯀꯛ ꯑꯩꯅ ꯍꯪꯉꯤꯕ
ꯃꯤ ꯂꯩꯁꯥꯕꯤ ꯄꯥꯈꯪ ꯂꯣꯏ ꯐꯥꯔꯕꯗꯨꯕꯨ
ꯑ ꯑꯗꯨ ꯍꯥꯏꯅꯨ ꯑꯗꯨ ꯅꯪꯁꯨ ꯀꯨꯏꯔꯔꯣꯏꯅꯦ ꯍꯤꯛ ꯍꯤꯛ ꯊꯥꯔꯣ ꯑꯩꯅ ꯍꯥꯏꯍꯧꯔꯤꯗꯨꯁꯨ ꯇꯥꯕ꯭ꯔꯣ
ꯇꯥꯏꯌꯦ ꯇꯥꯏꯌꯦ
ꯅꯣꯛ ꯅꯣꯛꯏꯁꯤꯗꯤ
ꯑꯩꯁꯨ ꯂꯩꯁꯥꯕꯤ ꯐꯥꯗꯧꯔꯕꯅꯤ ꯈꯪꯗꯕ꯭ꯔꯣ
ꯆꯨꯝꯃꯤꯅꯦ ꯆꯨꯝꯃꯤꯅꯦ ꯀꯣꯂꯦꯖ ꯀꯥꯕꯥ ꯍꯥꯏꯁꯦ ꯐꯥꯔꯕꯅꯤꯅꯦ
ꯑꯗꯨꯅꯦ ꯉꯥꯏꯍꯥꯛ ꯂꯩꯔꯗꯤ ꯑꯃꯨꯛ ꯍꯅꯨꯕꯤ ꯑꯣꯜꯂꯅꯤ ꯃꯥꯅꯦ ꯐꯥꯔꯕꯅꯦ
ꯍꯤꯛ ꯍꯤꯛ ꯑꯗꯣ ꯍꯧꯖꯤꯛꯀꯤꯁꯤꯗꯤ ꯅꯣꯏ ꯈꯨꯟꯗꯩꯔꯣ ꯍꯪꯕ ꯌꯥꯕ꯭ꯔꯥ ꯀꯃꯥꯏꯅ ꯇꯧꯒꯦ
ꯑꯩꯈꯣꯏ ꯈꯨꯟꯗꯒꯤ ꯅꯠꯇꯦꯗ
ꯅꯠꯇꯦ ꯌꯨꯝ ꯊꯥꯗꯣꯛꯄ ꯇꯥꯔꯦꯅꯦ ꯑꯗꯨꯗꯤ ꯈꯨꯟ ꯊꯥꯗꯣꯛꯄ ꯇꯥꯔꯦ ꯀꯩꯅꯣ ꯈꯪꯗꯦ ꯍꯥꯏꯁꯦꯕꯨ
ꯑꯩꯒꯤ ꯂꯥꯏꯕꯛꯇꯕꯨ ꯇꯝꯃꯝꯃꯗꯤ ꯊꯥꯗꯣꯛꯇ꯭ꯔꯦ ꯇꯝꯃꯝꯃꯗꯤ ꯑꯗꯨꯝ ꯊꯥꯗꯣꯛꯑꯦ ꯈꯪꯗꯦ
ꯊꯥꯗꯣꯛꯇꯕꯗꯣ ꯃꯥꯜꯂꯦꯗ ꯅꯪꯒꯤ ꯉꯥꯡꯕ ꯏꯁꯇꯥꯜꯁꯦ
ꯎꯝ ꯈꯪꯗꯦ ꯈꯪꯗꯦ
ꯂꯥꯏꯕꯛꯇ ꯇꯝꯃꯗꯤ ꯇꯝꯃꯝꯃꯗꯤ ꯊꯥꯗꯣꯛꯇ꯭ꯔꯦ ꯍꯥꯏꯕꯗꯨꯗ ꯅꯪꯒꯤ ꯍꯦꯟꯅ ꯄꯥꯝꯖꯕꯗꯨꯅ ꯊꯥꯗꯣꯛꯇꯕꯒꯤ ꯇꯥꯏꯞꯇ ꯃꯥꯟꯁꯤꯜꯂꯛꯄꯀꯣ
ꯍꯨꯝ ꯍꯨ ꯍꯨ
ꯈꯪꯗꯦ ꯑꯗꯨꯝ ꯌꯦꯡꯕ ꯇꯥꯔꯦꯗꯅ
ꯑꯦꯍꯦ ꯍꯦ ꯑꯩꯈꯣꯏꯗꯁꯨ ꯌꯥꯝꯍꯥꯡꯉꯤꯗ ꯀꯥꯏꯅ ꯇꯧꯔꯤꯁꯦ ꯑꯩꯗꯤ ꯅꯨꯄꯥ ꯑꯃꯈꯛꯇꯅꯦ ꯑꯩꯗꯤ
ꯀꯔꯤ
ꯅꯨꯄꯥ ꯑꯃꯈꯛꯇꯅꯤ ꯏꯆꯦ ꯑꯃꯒ
ꯑꯣ ꯅꯆꯦ ꯑꯃꯒ ꯅꯪ ꯎꯝ ꯏꯆꯤꯟꯏꯅꯥꯎ ꯑꯅꯤꯈꯇ ꯑꯣꯏꯕ
ꯑꯥ ꯑꯥ ꯑꯩ ꯕꯕꯥꯒꯤ ꯁꯥꯏꯠꯀꯤ ꯃꯌꯥꯝꯕ ꯑꯪꯀꯜꯁꯤꯡꯒꯤ ꯃꯤ ꯇꯔꯦꯠ ꯑꯣꯏꯌꯦꯕ ꯂꯣꯏ ꯌꯨꯝ ꯇꯣꯉꯥꯟ ꯇꯣꯉꯥꯟꯅ ꯂꯣꯏ ꯇꯣꯉꯥꯟꯅꯟ ꯆꯠꯈ꯭ꯔꯦꯕꯀꯣ
ꯎꯝ
ꯑꯩꯅ ꯑꯍꯨꯝ ꯁꯨꯕꯒꯤ ꯃꯆꯥ ꯑꯣꯏꯕ
ꯎꯝ ꯑꯣ
ꯏꯄꯥꯒꯤ ꯃꯊꯛꯇ ꯑꯅꯤ ꯂꯩꯔꯤ ꯏꯌꯥꯝꯕꯗꯣ ꯂꯨꯍꯣꯡꯉꯒ ꯑꯉꯥꯡ ꯑꯃꯥ ꯆꯍꯤ ꯑꯃ ꯐꯥꯔꯦ ꯍꯟꯗꯛ
ꯎꯝ ꯅꯣꯏ ꯅꯆꯤꯟꯅꯥꯎꯗꯤ ꯑꯅꯤꯈꯛꯇ ꯑꯣꯏꯕꯥ
ꯑꯥ ꯑꯅꯤꯈꯛꯇꯅꯦ
ꯅꯣꯏ ꯅꯆꯦꯗꯤ ꯂꯥꯏꯔꯤꯛ ꯇꯝꯕ ꯂꯣꯏꯔꯕ꯭ꯔꯥ
ꯎꯝ ꯑꯣꯖꯥ ꯑꯣꯏꯔꯦ
ꯑꯣ ꯐꯥꯏꯅꯦ
ꯁꯤꯗ ꯏꯝꯐꯥꯜꯗ ꯂꯩꯔꯝꯃꯒ ꯃꯥꯖꯦ ꯈꯨꯟꯗ ꯑꯣꯏꯅ ꯆꯠꯈ꯭ꯔꯒ ꯊꯕꯛ ꯇꯧꯔ ꯂꯩ
ꯎꯝ ꯑꯗꯨ ꯅꯪꯗꯤ ꯆꯍꯤ ꯀꯌꯥ ꯁꯨꯔꯒꯦ
ꯑꯩꯔꯣ
ꯎꯝ
ꯀꯌꯥ ꯁꯨꯕꯗ ꯀꯌꯥ ꯑꯣꯏꯗꯧ ꯃꯥꯟꯒꯦ ꯆꯍꯤꯗꯤ ꯌꯥꯝꯗꯕꯅꯦꯗ ꯑꯩꯗꯤ
ꯎꯝ ꯑꯗꯨꯝ ꯇ꯭ꯋꯦꯟꯇꯤ ꯊ꯭ꯔꯤ ꯇ꯭ꯋꯦꯟꯇꯤ ꯐꯣꯔꯒꯨꯝꯕ ꯁꯨꯔꯝꯗꯧ ꯃꯥꯜꯂꯤ
ꯆꯨꯝꯃꯦ ꯆꯨꯝꯃꯦ ꯅꯪꯅ ꯀꯌꯥ
ꯑꯩꯗꯤ ꯇꯣꯏꯟꯇꯤ
ꯇꯣꯏꯟꯇꯤ
ꯑꯥ ꯇꯣꯏꯟꯇꯤ ꯋꯥꯟ ꯔꯟꯅꯤꯡ ꯑꯣꯏꯕ
ꯍꯟꯗꯛꯅ ꯌꯥꯎꯗꯣꯏꯔꯣ
ꯎꯝ
ꯇꯣꯏꯟꯇꯤ ꯁꯤꯛꯁꯇ ꯇꯣꯏꯟꯇꯤ ꯋꯥꯟ ꯑꯣꯏꯗꯣꯏꯔ ꯇꯣꯏꯟꯇꯤ ꯑꯣꯏꯕ꯭ꯔꯥ ꯀꯃꯥꯏ ꯇꯧꯋꯤꯅꯣ
ꯇꯣꯏꯟꯇꯤ ꯁꯤꯛꯁꯇ ꯇꯣꯏꯟꯇꯤ ꯋꯥꯟ ꯑꯣꯏꯔꯅꯤ ꯑꯣꯛꯇꯣꯕꯔꯗ
ꯑꯠꯆꯥ ꯆꯥ ꯆꯥ ꯑꯣꯛꯇꯣꯕꯔꯗ ꯏꯆꯦꯒꯤꯒ ꯆꯞ ꯃꯥꯟꯅꯩꯅꯦ ꯑꯩꯅ ꯁꯦꯞꯇꯦꯝꯕꯔꯗ ꯑꯣꯏꯕ
ꯎꯝ
ꯇ꯭ꯋꯦꯟꯇꯤ ꯋꯥꯟ ꯑꯣꯐ ꯂꯩꯁꯥꯕꯤ ꯐꯥꯔꯦꯗ
ꯐꯥꯔꯦ ꯐꯥꯔꯦ
ꯆꯦ ꯌꯥꯝ ꯐꯥꯅꯤꯡꯕꯗꯣ ꯍꯣꯏ ꯍꯣꯏ
ꯅꯨꯄꯤꯗꯤ ꯆꯍꯤ ꯇ꯭ꯋꯦꯟꯇꯤ ꯑꯦꯠꯅ ꯇ꯭ꯋꯦꯟꯇꯤ ꯑꯦꯠ ꯀꯥꯏꯅ ꯆꯍꯤ ꯑꯦꯇꯤꯟꯗ ꯌꯨꯝ ꯄꯥꯟꯕ ꯌꯥꯔꯕꯅꯤꯗꯥ
ꯌꯥꯔꯦ ꯌꯥꯗꯤ ꯌꯥꯔꯕꯅꯤ ꯍꯥꯏꯕꯗꯤ
ꯎꯝ
ꯃꯣꯏꯅ ꯍꯦꯟꯅ ꯀꯦꯅꯣꯒꯨꯝꯕ ꯂꯩꯗꯅꯀꯣ ꯅꯨꯄꯤꯒꯤꯗꯤ ꯈꯔ ꯉꯟꯅ ꯌꯨꯝ ꯄꯥꯟꯕꯗꯨꯅ ꯐꯕꯅꯦ ꯗ ꯑꯗꯨ ꯑꯃꯨꯛ ꯈꯔ ꯑꯉꯥꯡ ꯑꯣꯏꯃꯜꯂꯁꯨ ꯌꯥꯝ ꯅꯨꯡꯉꯥꯏꯇꯦ ꯑꯗꯨꯝ ꯇ꯭ꯋꯦꯟꯇꯤ ꯊ꯭ꯔꯤ ꯇ꯭ꯋꯦꯟꯇꯤ ꯐꯣꯔ ꯆꯞ ꯆꯥꯔꯦ ꯑꯗꯥꯏꯗꯒꯨꯝꯕ
ꯎꯝ ꯑꯩꯗꯤ ꯑꯗꯨꯖꯨ ꯄꯥꯟꯈꯤꯔꯣꯏꯗꯥ
ꯑꯩꯁ ꯏꯁ ꯍꯥꯏꯅꯨꯗꯥ ꯑꯗꯨꯗꯤ
ꯑꯩꯗꯤ ꯆꯍꯤ ꯇ꯭ꯋꯦꯟꯇꯤ ꯑꯩꯠ ꯇ꯭ꯋꯦꯟꯇꯤ ꯅꯥꯏꯟ ꯑꯗꯨꯋꯥꯏꯗ
ꯑꯗꯨꯋꯥꯏꯗ ꯆꯍꯤ ꯀꯌꯥ ꯋꯥꯠꯂꯤꯒꯦ
ꯇꯨ ꯊꯥꯎꯖꯟ ꯊꯥꯔꯇꯤ ꯊꯥꯔꯇꯤ ꯋꯥꯟ ꯊꯥꯔꯇꯤ ꯇꯨ ꯌꯦꯡꯗꯣꯏꯅꯤ
ꯑꯦꯁ ꯗꯥꯏꯔꯦꯛ ꯃꯤ ꯂꯩꯇ꯭ꯔꯁꯨ ꯄꯥꯟꯒꯗꯕꯩ ꯇꯥꯏꯞꯇ ꯇꯧꯔꯦꯅꯦ ꯁꯥ ꯇꯧꯔ ꯌꯦꯟ ꯌꯦꯟꯔꯣꯒꯩꯅꯣ
ꯄꯨꯡ ꯃꯔꯤ ꯇꯥꯔꯦꯀꯣ
ꯄꯨꯡ ꯃꯔꯤ ꯇꯥꯔꯝꯃꯅꯤ ꯍꯣꯏ ꯊꯦꯡꯉꯕ꯭ꯔ ꯀꯩꯅꯣ ꯈ꯭ꯔ ꯋꯥꯠꯂꯦꯗ ꯅꯨꯡꯁꯥ ꯂꯩꯔꯤꯁꯤꯕꯨ ꯅꯨꯡꯁꯥ ꯂꯩꯔꯤꯁꯤꯕꯨ
ꯑꯣ ꯑꯗꯣ ꯑꯦꯂꯚꯦꯟ ꯃꯤꯅꯤꯠ ꯇꯥꯔꯕ ꯅꯠꯇ꯭ꯔꯣ ꯍꯥꯏꯕ
ꯇꯥꯗ꯭ꯔꯤꯌꯦ ꯐꯣꯔ ꯇꯥꯅꯤꯉꯥꯏ ꯃꯤꯅꯤꯠ ꯑꯃ ꯋꯥꯠꯂꯤꯁꯤꯗꯤ
ꯍꯥ
ꯄꯨꯡ ꯃꯔꯤ ꯇꯥꯕꯗ ꯉꯥꯏꯔꯤꯕ
ꯑꯩꯅ ꯍꯥꯏꯕꯗꯤ ꯏꯕꯥꯅꯤꯅ ꯋꯥꯔꯤ ꯁꯥꯟꯅꯕꯁꯦ
ꯑꯩ ꯑꯗꯨ ꯀꯩꯅꯣ ꯇꯧꯒꯅꯣ ꯍꯥꯏꯕꯅꯦꯍꯦ
ꯀꯔꯤ
ꯄꯟꯕꯗꯨ ꯅꯨꯡꯉꯥꯏꯇꯦ ꯍꯥꯏꯕꯅꯦꯕ ꯀ ꯔꯨꯜꯖ ꯃꯣꯏꯅ ꯏꯔꯝꯕꯗꯣ ꯃꯗꯨ ꯍꯥꯏꯕꯗꯣ ꯅꯨꯡꯉꯥꯏꯇꯦ ꯍꯥꯏꯕꯅꯦꯕ ꯍꯥꯏꯕꯗꯤ ꯀꯩꯅꯣ ꯆꯥꯒꯜꯂꯦ ꯍꯥꯏꯕꯅꯦꯕ ꯑꯗꯨꯒꯤ ꯑꯃꯠꯇ ꯄꯟꯗꯦ ꯃꯔꯥꯢꯅ ꯃꯠ ꯊꯟꯇ ꯇꯣꯛꯆꯔꯅꯤ ꯔꯦꯀꯣꯔꯗꯤꯡ ꯇꯥꯢꯞꯀꯤ ꯇꯥꯢꯞꯇ ꯇꯧꯕꯅꯤꯅ
ꯑꯥꯢ ꯅꯨꯡꯁꯥ ꯁꯥꯗꯕ꯭ꯔꯣ ꯅꯣꯏꯗꯗꯤ
ꯍꯧꯖꯤꯛꯄꯨꯗꯤ ꯈꯔ ꯑꯥ ꯀꯩꯅꯣ ꯌꯨꯝ ꯃꯔꯛꯇ ꯎꯄꯥꯥꯟꯕꯤꯒꯨꯝꯕ ꯂꯩꯕꯩꯀꯣ ꯃꯥꯒꯤ ꯁꯦꯠꯇ ꯂꯩꯔꯒ ꯈꯔ ꯅꯨꯡꯉꯥꯏ ꯌꯥꯝ ꯁꯥꯕ ꯑꯣꯏꯗꯦꯗ ꯉꯁꯥꯏ ꯅꯨꯡꯊꯤꯟꯗꯒꯤꯗꯤ ꯌꯥꯝ ꯁꯥꯕ꯭ꯔꯣ ꯑꯗꯨꯗ
ꯁꯥꯏꯌꯦ ꯍꯧꯖꯤꯛꯇꯤ
ꯑꯣ ꯁꯤꯗꯗꯤ ꯌꯥꯝ ꯁꯥꯕ ꯑꯣꯏꯗꯦꯗ
ꯎꯝ ꯎꯝ
ꯍꯥꯏꯕꯗꯤ ꯉꯁꯥꯏ ꯇꯨ ꯇꯨ ꯋꯥꯟꯒꯨꯝꯕꯗ ꯌꯥꯝ ꯁꯥꯕ ꯑꯣꯏꯔꯝꯃꯦꯕ
ꯎꯝ
ꯅꯪꯒꯤꯗꯨꯗꯤ ꯆꯍꯤ ꯀꯌꯥ ꯈꯦꯠꯅꯔꯤꯅꯣ ꯅꯪ ꯈꯪꯅꯕꯗꯨꯕꯨ
ꯑꯥꯅꯤ ꯃꯥꯗꯤ ꯑꯉꯥꯡꯅꯤꯗ
ꯅꯉꯣꯟꯗꯩ ꯑꯉꯥꯡꯔꯣ ꯀꯩꯅꯣ
ꯍꯣꯏ
ꯑꯦ
ꯑꯦꯍꯦꯍꯤ
ꯍꯍꯥ
ꯃꯥ ꯆꯍꯤ ꯅꯥꯏꯟꯇꯤꯟ ꯒꯨꯝꯕ ꯁꯨꯔꯝꯃꯅꯤ
ꯑꯣ ꯂꯤꯌꯦꯡꯃꯩꯔꯣ ꯅꯪꯒ ꯆꯞ ꯃꯥꯟꯅꯕ꯭ꯔꯣ
ꯑꯥ ꯅ ꯅꯠꯇꯦ ꯃꯩꯇꯩꯅꯦ
ꯃꯩꯇꯩꯅꯦ ꯑꯆꯥ ꯆꯥ ꯐꯩ ꯐꯩ ꯑꯉꯥꯡ ꯑꯣꯏꯅ ꯄꯥꯝꯃꯒ ꯂꯩꯔꯝꯕ ꯍꯝꯍꯝ
ꯈꯪꯗꯦꯗ ꯃꯥꯅ ꯌꯥꯝ ꯅꯨꯡꯁꯤꯕꯒꯤ ꯑꯩꯁꯨ ꯑꯗꯨꯝ ꯄꯥꯎ ꯐꯥꯎꯕꯤꯕ ꯍꯥꯏꯕ ꯇꯥꯔꯦ
ꯍꯩ ꯃꯥꯅ ꯐ ꯌꯥꯝ ꯐꯅ ꯌꯥꯝ ꯅꯨꯡꯁꯤꯔꯁꯨ ꯅꯪꯅ ꯌꯥꯗ꯭ꯔꯗꯤ
ꯎꯍꯝꯍꯝ ꯑꯩꯅ ꯌꯥꯗ꯭ꯔꯗꯤ ꯎꯄꯥꯏ ꯂꯩꯇꯦ ꯍꯥꯏꯗ
ꯑꯗꯨ ꯑꯗꯨ ꯅꯠꯇ꯭ꯔꯣ ꯌꯥꯝ ꯃꯤꯅ ꯌꯥꯝ ꯅꯨꯡꯁꯤꯕꯒꯤ ꯅꯪꯅ ꯅꯪꯉꯣꯟꯗ ꯅꯨꯡꯁꯤꯕ ꯈꯨꯗꯤꯡꯁꯦ ꯅꯪꯅ ꯑꯗꯨꯝ ꯂꯣꯏ ꯌꯥꯒꯗꯕꯇꯥꯞꯗ ꯇꯧꯔꯛꯑꯦꯗ
ꯅꯠꯇꯦꯍꯦ ꯅꯪꯁꯨ ꯑꯍꯍ
ꯅꯠꯇꯦꯗ ꯑꯩꯅ ꯍꯥꯏꯕꯗꯣ ꯅꯪ ꯇꯣꯉꯥꯟꯅ ꯂꯥꯟꯅ ꯈꯜꯂꯝꯃꯅꯤ ꯅꯪꯅ ꯍꯥꯏꯕꯗꯣ ꯍꯧꯖꯤꯛꯀꯤ ꯃꯥꯅ ꯌꯥꯝ ꯅꯨꯡꯁꯤꯔꯛꯄꯗꯨꯗ ꯍꯥꯏꯕꯗꯨꯗ ꯑꯗꯨꯝ ꯆꯥꯟꯁ ꯄꯤꯕꯤꯕꯒꯤ ꯇꯥꯏꯞꯇ ꯇꯧꯕ ꯑꯗꯨꯢꯅꯤꯗ
ꯑꯗꯨ ꯃꯥꯟꯂꯕꯣ ꯑꯩꯁꯦ
ꯂꯥꯟꯅ ꯈꯟꯅꯅꯣꯗ ꯑꯩꯅ ꯍꯥꯏꯅꯤꯡꯉꯤꯗꯨꯅ ꯇꯣꯡꯉꯥꯜꯂꯦꯕ ꯈꯔ ꯒ꯭ꯌꯥꯟ ꯇꯥꯕꯤꯔꯣ ꯁꯦꯁꯁ
ꯍꯝꯝ ꯋꯥꯈꯜꯁꯤꯁꯨ ꯂꯣꯏ ꯃꯥꯟꯅꯗꯦ ꯍꯥꯏꯕꯁꯦ ꯆꯨꯝꯖꯥꯠꯅꯤ
ꯖꯥꯖ ꯑꯩꯅ ꯈꯟꯗꯨꯅ ꯇꯣꯉꯥꯟꯅ ꯒꯨꯗ ꯁꯥꯏꯗꯠꯇ ꯍꯥꯏꯒꯦ ꯇꯧꯔꯝꯃꯒ
ꯎꯝ
ꯍꯥꯏꯕꯗꯤ ꯑꯩꯅꯒ ꯍꯥꯏꯅꯤꯡꯉꯤꯗꯨꯅ ꯃꯥꯅ ꯌꯥꯝ ꯅꯨꯡꯁꯤꯔꯛꯄꯒꯤ ꯑꯩꯅꯁꯨ ꯑꯗꯨꯝ ꯇꯞꯅ ꯇꯞꯅ ꯅꯨꯡꯁꯤꯕ ꯍꯧꯔꯛꯑꯦ ꯍꯥꯏꯒꯦ ꯇꯧꯕ ꯑꯃ ꯑꯩꯅ ꯍꯥꯏ ꯍꯥꯏꯅꯤꯡꯉꯥꯏ ꯇꯧꯕꯅꯦꯕ ꯆꯨꯝꯁꯨ ꯆꯨꯝꯂꯝꯒꯗꯕ ꯃꯥꯜꯂꯦꯗ ꯑꯍꯦꯍꯦ ꯑꯌꯥꯝꯕ ꯑꯗꯨꯅꯤꯗ ꯍꯥꯏ ꯀꯔꯤ ꯍꯥꯏꯕꯅꯣ ꯈꯪꯗꯦꯕ ꯔꯤꯄꯤꯗ ꯇꯧꯕꯤꯌꯨꯔ ꯃꯥꯅ ꯌꯥꯝ ꯅꯨꯡꯁꯤꯔꯛꯄꯒꯤ ꯅꯪꯅꯁꯨ ꯑꯗꯨ ꯃꯣꯏ ꯃꯥꯒꯤꯗꯣ ꯅꯨꯡ ꯅꯨꯡꯁꯤꯕꯤꯗꯨꯅ ꯍꯥꯏꯕꯗꯤ ꯅꯪꯅ ꯍꯥꯟꯅ ꯄꯥꯝꯕ ꯑꯣꯏꯗꯦꯗꯅ ꯃꯥꯅ ꯍꯥꯟꯅ ꯄꯥꯝꯃꯛꯄꯒꯤ ꯅꯪꯅꯁꯨ ꯀꯣꯟꯅ ꯄꯥꯝꯃꯤ ꯗꯅ ꯑꯦ ꯑꯗꯨꯗꯤ ꯀꯃꯥꯏ ꯀꯣꯏꯅꯔꯤꯕ ꯄꯥꯝꯗꯦ ꯍꯥꯏꯔꯒ
ꯈꯪꯗꯦꯕ ꯑꯩ ꯀꯨꯏꯅꯩꯌꯦꯕ
ꯏꯁ ꯀꯣꯏꯅꯩ ꯑꯃꯨꯛ ꯍꯥꯏ ꯈꯪꯗꯦ ꯑꯃꯨꯛ ꯍꯥꯏ ꯀꯔꯤꯅꯣ ꯑꯩ ꯒ꯭ꯌꯥꯟ ꯇꯥꯗ꯭ꯔꯦꯗ ꯍ
ꯑꯈꯣꯏꯒꯤ ꯑꯗꯨꯝ ꯍꯥꯟꯕꯤ
ꯑꯣ ꯃꯦꯁꯦꯁ ꯍꯟꯕꯤ
ꯃꯥꯅ ꯃꯥꯗꯣ
ꯎ ꯎꯝ
ꯑꯩꯅ ꯄꯥꯎ ꯐꯖꯅ ꯐꯥꯎꯕꯤꯗ꯭ꯔꯁꯨꯀꯣ ꯑꯗꯨꯝ ꯐꯥꯎꯔ
ꯑꯣ ꯑꯗꯨ ꯐꯖꯅ ꯀꯣꯏꯅꯔꯕꯕ ꯀꯃꯥꯏꯅ ꯇꯧꯔꯤꯅꯣꯕ ꯑꯩ ꯒ꯭ꯌꯥꯟ ꯇꯥꯗ꯭ꯔꯦꯕ ꯅꯪ ꯃꯦꯁꯦꯖꯇꯤ ꯊꯥꯕꯤꯔꯦ ꯍꯥꯏꯌꯦ ꯑꯗꯣ ꯅꯪ ꯌꯥꯕꯤꯔꯕꯕ ꯃꯥꯅ ꯍꯥꯏꯔꯛꯏꯗ
ꯎꯝ
ꯑꯗꯨꯗꯤ ꯀꯣꯏꯅꯔꯦ ꯀꯩꯅꯣ ꯑꯗꯨꯒ ꯑꯃꯨꯛ ꯀꯣꯏꯅꯗꯦ ꯑꯃꯨꯛ ꯇꯧꯔꯦ ꯍꯥ ꯍ
ꯀꯨꯏꯅꯩ ꯀꯨꯏꯅꯩ ꯐꯖꯅ ꯐꯥꯎꯅꯗꯦ ꯍꯧꯖꯤꯛꯀꯥꯟꯗꯤ
ꯑꯥ
ꯊꯕꯛ ꯇꯧꯔꯤꯕꯅꯤ ꯃꯥꯁꯨ
ꯑꯩꯅꯗꯤꯀꯝꯕꯁ ꯇꯧꯕ ꯐꯠꯇꯦꯗ ꯑꯩꯖꯤꯅ ꯑꯃꯨꯛ ꯑꯗꯨꯝ ꯉꯥꯡꯉꯒ ꯂꯩꯔꯤꯖꯤꯗ
ꯅꯪꯗꯤ ꯅꯪꯗꯤ ꯅꯪꯁꯨ ꯌꯥꯝ ꯐꯩꯗꯥ
ꯀꯩꯅꯣ ꯑꯩꯔꯣ ꯑꯦ ꯀꯃꯥꯏ ꯐꯔꯤꯕ
ꯋꯥꯔꯤ ꯁꯥꯟꯅꯕꯗꯥ ꯑꯗꯨꯝ ꯀꯩ ꯍꯥꯏꯁꯤꯔꯥ ꯐ꯭ꯂꯨꯋꯦꯟꯂꯤ ꯑꯗꯨꯝ ꯀ꯭ꯔꯤ ꯉꯥꯡꯉꯦꯕꯥ ꯐ꯭ꯔꯦꯡꯗ ꯑꯗꯨꯝ ꯉꯥꯡꯉꯤꯕ ꯅꯪꯖꯨ
ꯑꯩꯁ ꯐ꯭ꯔꯦꯡꯗ ꯉꯥꯡꯝꯗꯗꯤ ꯀꯩꯅꯣꯗ ꯁꯤꯒꯤ ꯑꯣꯏ ꯁꯤꯒꯤ ꯑꯣꯏꯅꯥ ꯋꯥꯔꯤ ꯁꯥꯅꯕ ꯑꯣꯏꯔꯁꯨ ꯌꯥꯝ ꯅꯨꯡꯉꯥꯏꯅ ꯋꯥꯔꯤ ꯁꯥꯟꯅꯩ ꯖꯤꯗꯤ ꯍꯥꯏꯕꯗꯤ ꯍꯨꯖꯤꯛꯀꯤ ꯀꯦꯅꯣ ꯑꯈꯣꯏꯅ ꯇꯧꯔꯤꯕꯥ ꯄ꯭ꯂꯥꯟꯗꯣ ꯂꯣꯏꯁꯤ ꯅꯤꯡꯉꯥꯏ ꯑꯗꯨꯃꯛꯇ ꯅꯠꯇꯕ ꯍꯥꯏꯕꯗꯤ ꯑꯇꯣꯞꯄ ꯃꯤ ꯇꯣꯉꯥꯟ ꯇꯣꯉꯥꯟꯕ ꯋꯥꯔꯤ ꯁꯥꯟꯅꯕ ꯄ꯭ꯔꯣꯕ꯭ꯂꯦꯝꯒꯨꯝꯕ ꯈꯪꯅꯩꯗꯅꯥ ꯑꯩꯗꯤ ꯑꯅꯤꯃꯛ ꯑꯅꯤꯃꯛꯇ ꯄꯥꯝꯕꯩꯅꯦꯗ ꯉꯁꯥꯏꯒꯤ ꯀꯩꯅꯣ ꯂꯣꯏꯁꯤꯟꯅ ꯂꯣꯏꯁꯤꯟ ꯅꯤꯡꯉꯥꯏ ꯉꯛꯇ ꯇꯧꯔꯗꯤ ꯏꯁ ꯀꯩꯀꯩꯅꯣ ꯋꯥꯔꯤ ꯁꯥꯟꯅꯔꯒ ꯑꯗꯨꯝ ꯂꯣꯏꯁꯤꯟꯕ ꯌꯥꯔꯦꯗ ꯑꯗꯨ ꯋꯦ ꯃꯤ ꯑꯃꯇ ꯈꯪꯅꯗ꯭ꯔꯤ ꯃꯤꯗꯁꯨ ꯍꯥꯏꯐꯦꯠ ꯋꯥꯔꯤ ꯁꯥꯟꯅꯔꯦ ꯁꯤ ꯇꯧꯔꯦ ꯊꯕꯛ ꯇꯧꯔꯤ ꯇꯧꯔꯒ ꯑꯗꯨꯝ ꯅꯨꯡꯉꯥꯏꯑꯦꯗꯅ ꯍ ꯍ
ꯌꯥꯝ ꯐꯕ ꯃꯇꯦꯡ ꯑꯃꯅꯤ ꯁꯤꯁꯨ
ꯆ ꯑꯁ ꯀꯅꯥꯅ ꯈꯪꯅꯤ ꯖꯦ ꯍ ꯍꯤ
ꯃꯤꯒꯤꯗꯤ ꯅꯨꯄꯤ ꯐꯪꯕ ꯌꯥꯎꯔꯕꯅꯤꯀꯣ
ꯅꯨꯄꯤ ꯐꯪꯕ ꯌꯥꯎꯔꯦꯕ ꯑꯩ ꯑꯩꯁꯦꯗ ꯀ꯭ꯔꯁ ꯇꯧꯁꯜꯂꯨ ꯑꯩꯅ ꯁ꯭ꯂꯣ ꯆꯠꯂꯕ ꯃꯥꯜꯂꯦ ꯑꯩꯖꯦ ꯐꯪꯖꯔꯁꯅꯨꯗ ꯌꯥꯝ ꯐꯔꯦ ꯀꯩꯅꯣ ꯃꯣꯏ ꯐꯪꯉꯤꯗꯨꯅ ꯇꯥꯕ꯭ꯔꯣ ꯍꯜꯂꯣ ꯍꯦꯜꯂꯣ ꯍꯜꯂꯣ